ꯍꯂꯣ
ꯃꯗꯨ
ꯇꯨꯝꯗ꯭ꯔꯤ ꯅꯪꯗꯤ ꯀꯩꯗꯧꯔꯤꯒꯦ
ꯆꯠ ꯆꯄ ꯍꯥꯏ ꯂꯩ
ꯀꯔꯤꯕ
ꯆꯥꯛ ꯆꯥꯕ ꯂꯣꯏꯔꯒ ꯐꯝꯃꯒ ꯂꯩꯕ
ꯊꯦꯡꯅꯥ ꯀꯩ ꯌꯦꯟꯁꯥꯡ ꯆꯥꯔꯦ
ꯍꯛꯆꯥꯡ ꯊꯣꯡꯗꯅꯤ ꯉꯁꯤ ꯑ ꯑꯌꯨꯛꯀꯤꯗꯣ ꯆꯥꯁꯦꯅ ꯆꯪꯉꯅꯤ ꯑꯗꯨ
ꯎꯝ
ꯑꯩ ꯐꯦꯁꯔ ꯐꯝꯅꯕ ꯑꯗꯨꯒꯤ ꯑꯩꯄꯣꯕ
ꯀꯕ
ꯏꯟꯖꯥꯡꯗꯣ ꯂꯣꯏ ꯄꯨꯈ꯭ꯔꯕ ꯑꯌꯨꯛꯀꯤꯗꯣ ꯑꯌꯨꯛꯀꯤꯗꯣ ꯆꯥꯔꯒꯦ ꯇꯧꯕꯅꯦꯕ
ꯑꯣ ꯑꯗꯨꯗꯤꯛ ꯑꯃꯨꯛ ꯊꯣꯡꯂꯒ ꯆꯥꯕ
ꯆꯥꯛ ꯀꯥꯝꯃꯒ ꯌꯦꯔꯨꯝ ꯍꯧꯔꯒ ꯑꯗꯨꯅ
ꯑꯣ ꯑꯣꯊ ꯃꯊꯟꯇ ꯂꯩꯕ ꯂꯕꯒꯦꯔ
ꯑꯩ ꯅꯠꯇꯦ ꯑꯩ ꯏꯌꯥꯝꯕ ꯑꯃꯒ ꯑꯩꯒꯤ ꯃꯔꯨꯞ ꯑꯃꯒ ꯂꯩ ꯃꯣꯏꯒꯤ ꯃꯥꯒꯤꯤ ꯇꯥꯎ ꯇꯥꯥꯎꯅꯤ ꯃꯣꯏ ꯆꯄ
ꯑꯣ ꯑꯣ
ꯑꯦꯛꯖꯥꯝꯁꯥꯔꯗꯤ ꯍꯥꯏꯗꯤ
ꯑꯩꯈꯣꯏꯁꯦ ꯉꯁꯤꯁꯦ ꯈꯥꯃꯦꯟ ꯑꯁꯥꯡꯕꯗꯣ ꯑꯗꯨꯗ ꯆꯝꯄ ꯎ ꯊꯣꯡꯉꯤ ꯑꯗꯨꯒ ꯌꯦꯟꯁꯥ ꯉꯧꯔꯒ ꯆꯥꯏ
ꯁꯤꯗ ꯇꯧꯔꯤꯅꯤ
ꯍꯣꯏ ꯁꯨꯃꯥꯏ ꯇꯧꯕꯅ ꯈꯔ ꯍꯥꯎꯔꯦ ꯑꯩꯈꯣꯏꯒꯤꯗꯤ ꯃꯤꯗꯤ ꯄꯨꯡ ꯀꯦꯌꯥꯂꯦ ꯇꯅꯕ꯭ꯔꯣ
ꯑꯩꯁꯦ ꯑꯍꯤꯡ ꯑꯍꯨꯝ ꯂꯗꯛ ꯀꯨꯟꯗ ꯑꯩ ꯐ꯭ꯔꯤ ꯂꯩꯅꯤ ꯉꯗ ꯑꯩ ꯊꯔꯛꯁꯨ ꯇꯣꯛꯄ ꯑꯗꯨ ꯊꯤꯟꯗꯧꯅ ꯀꯨꯝꯝ
ꯎꯝ ꯅꯨꯡꯊꯤꯟꯗ ꯇꯨꯝ ꯇꯨꯝꯃꯒ ꯅꯨꯡꯗꯥꯡꯗ
ꯕꯣ ꯌꯦꯡꯕ ꯍꯕꯃꯦ ꯌꯦꯡꯉ ꯌꯦꯉ
ꯑꯣ ꯅꯪ ꯅꯪ ꯀꯔꯤ ꯀꯟꯇ꯭ꯔꯤ ꯁꯞꯄꯣꯔꯠ ꯇꯧꯕꯅꯣ
ꯑꯩꯁꯦ ꯑꯩꯅ ꯁꯛꯄ ꯇꯧꯕꯗꯣ ꯌꯥꯝ ꯍꯩ
ꯑꯗꯨꯁꯨ ꯍꯥꯏꯔꯛꯑꯣꯅꯦ
ꯑꯩꯗꯤ ꯁꯦꯡꯅ
ꯍꯥꯥ
ꯀꯅꯦꯒ
ꯏꯁꯄꯦꯟ
ꯑꯥ
ꯑꯁꯤ ꯈꯛꯇꯔꯥ ꯑꯇꯩ ꯂꯩꯇ꯭ꯔꯦ
ꯇꯩꯁ ꯕ꯭ꯔꯥꯖꯤꯜ
ꯎꯝ ꯕ꯭ꯔꯖꯤꯜꯁ ꯎꯝ
ꯂꯩꯕꯗꯤ ꯂꯩꯌꯦꯗ ꯏꯁꯄꯦꯟꯅꯤ ꯔꯥꯖꯤꯜꯅꯤ ꯑꯔꯖꯦꯟꯇꯤꯅꯥ ꯃꯍꯨꯁ
ꯑꯗꯨꯗꯤ ꯑꯦꯛꯖꯥꯝꯄꯜ ꯕ꯭ꯔꯥꯖꯤꯜꯒ ꯑꯥꯔꯖꯦꯟꯇꯤꯅꯥ ꯁꯅꯔꯗꯤ ꯀꯅꯥꯕꯨ ꯇꯧꯅꯤ
ꯕ꯭ꯔꯥꯖꯤꯜ
ꯑꯉꯥꯡ ꯑꯉꯥꯡ ꯑꯣꯏꯔꯤꯀꯥꯟꯗꯒꯤ ꯕ꯭ꯔꯥꯖꯤꯜꯁꯦ ꯁꯞꯄꯣꯔꯠ ꯇꯧꯔꯝꯕꯅꯤ
ꯅꯍꯥꯟ ꯖꯄꯥꯟꯒꯁꯅꯥꯝꯕꯗꯨꯗꯁꯨ ꯕ꯭ꯔꯥꯖꯤꯜꯗꯨꯝ ꯇꯧꯕ꯭ꯔꯥ ꯅꯪꯗꯤ
ꯑꯗꯨ ꯌꯦꯡꯗ꯭ꯔꯦꯗ
ꯎꯝ
ꯌꯦꯡꯒꯦꯅꯤ ꯇꯧꯔꯝꯕꯅꯤ ꯑꯗꯨ ꯑꯩ ꯑꯗꯨ ꯅꯨꯃꯤꯠꯇꯨ ꯀꯥꯏ ꯆꯠꯄ꯭ꯔꯣ
ꯎꯝ
ꯑꯃꯨꯛ ꯍꯜꯂꯛꯄꯗ ꯋꯥꯔꯕ
ꯎꯝ ꯄꯨꯡ ꯑꯃ ꯃꯈꯥꯏꯗꯅ ꯅꯇ꯭ꯔꯣ ꯂꯩꯕꯗꯣ ꯑꯃꯨꯛ
ꯉꯁꯤꯔꯣ ꯉꯁꯤ ꯉꯁꯤ ꯈꯪꯗꯦꯅꯦ ꯉꯁꯤꯒꯤ ꯃꯦꯠꯇꯤ ꯀꯌꯥ ꯅꯨꯡꯉꯥꯏꯔꯣꯢꯗꯥ ꯁꯦꯀꯦꯟ ꯃꯦꯠꯁ ꯁꯦꯀꯦꯟ ꯃꯦꯠꯆꯁꯤ ꯈꯔ ꯅꯨꯡꯉꯥꯏꯔꯝ
ꯎꯝ ꯎꯝ
ꯄꯨꯡ ꯑꯃꯥ ꯃꯈꯥꯢꯗꯩ ꯍꯌꯦꯡ ꯏꯁꯄꯦꯟ ꯂꯩ ꯄꯣꯔꯇꯨꯒꯜ ꯂꯩ
ꯐꯖꯗꯧ ꯃꯥꯂꯦ
ꯍꯣꯏ ꯍꯌꯦꯡ ꯐꯖꯅꯤ ꯑꯗꯨꯒ ꯐꯥ꯭ꯔꯟꯁ ꯃꯦꯁ ꯐꯥ꯭ꯔꯟꯁ ꯃꯦꯁꯒ ꯊꯥ꯭ꯔꯠ ꯑꯥ ꯍꯪꯆꯤꯠꯁꯦ ꯃꯦꯠꯁ ꯑꯍꯨꯝ ꯁꯦꯀꯦꯟ ꯃꯦꯠꯁ ꯅꯨꯡꯉꯥꯢꯔꯝꯗꯧ ꯃꯥꯜꯂꯦ ꯅꯣꯡ ꯆꯨꯒꯦ ꯇꯧꯔꯒ ꯑꯃꯨꯛꯀ
ꯅꯣꯏꯔꯣꯝꯗ ꯅꯣꯡ ꯆꯨꯕ꯭ꯔꯥ ꯍꯟꯗꯛ
ꯅꯣꯡ ꯆꯨꯗꯦ ꯍꯧꯖꯤꯛ ꯈꯤꯇꯪ ꯈꯤꯇꯪ ꯆꯨꯔꯒ ꯑꯃꯨꯛꯀ ꯇꯣꯛꯈ꯭ꯔꯦ
ꯎꯝ ꯑꯗꯨꯗꯤ ꯏꯪꯔꯝꯒꯅꯤꯀꯣ
ꯁꯤꯗ ꯋꯥ ꯂꯩꯔꯦ ꯑꯥ ꯂꯩꯔꯦ ꯢꯪꯗꯦ
ꯅꯣꯡ ꯆꯨꯔꯗꯤ ꯈꯔ ꯏꯪꯉꯤꯅ
ꯍꯣꯏ ꯉꯁꯤ ꯈꯔ ꯏꯪꯕꯗꯤ ꯏꯪꯉꯦ ꯑꯗꯨ ꯑꯣꯏꯔꯁꯨ ꯍꯧꯖꯤꯛ ꯈꯛꯇꯅꯦ ꯉꯁꯥꯏꯗꯤ ꯅꯨꯡꯁꯥ ꯊꯣꯛꯂꯛꯒ ꯀꯩꯅꯣ ꯇꯧꯕꯅꯤ
ꯎꯝ ꯅꯣꯏꯗꯗꯤ ꯀꯩꯅꯣ ꯁꯥꯕꯗꯣ ꯀꯌꯥꯃꯨꯛ ꯆꯥꯡ ꯂꯩ ꯂꯩꯕ꯭ꯔꯥ
ꯐꯣꯔꯇꯤ ꯇꯨ ꯐꯣꯔꯇꯤ ꯊ꯭ꯔꯤ ꯁꯝꯇꯥꯏꯝ ꯐꯣꯔꯇꯤ ꯐꯣꯔ
ꯎꯝ ꯃꯅꯔꯦꯅ ꯑꯗꯨꯗꯤ
ꯃꯄꯥꯟ ꯂꯩꯕ꯭ꯔꯣ
ꯍꯣꯏ ꯅꯪꯗꯤ ꯑꯥ ꯂꯥꯏꯔꯤꯛ ꯇꯝꯃꯤꯔꯥ ꯅꯠꯇ꯭ꯔꯒ ꯇꯝꯕ ꯂꯣꯏꯔꯕ꯭ꯔꯥ ꯀꯃꯥꯏꯅ ꯇꯧꯕ ꯂꯣꯏꯗ꯭ꯔꯤ
ꯍꯩꯇꯕꯅꯤꯅ ꯀꯥꯌꯥ ꯇꯝꯃꯁꯨ ꯌꯥꯔꯔꯣꯏꯕ
ꯍꯩꯇꯕꯅꯤꯅ ꯍꯥꯏꯕ ꯌꯥꯗꯦꯍꯦ ꯇꯝꯕꯨ ꯇꯝꯃꯗꯤ ꯑꯗꯨꯝ ꯍꯩꯗꯣꯔꯝꯅꯤ
ꯑꯩ ꯊꯕꯛ ꯇꯧꯒꯦꯅ ꯊꯕꯛ ꯇꯧꯔꯝꯕꯅꯦ ꯍꯟꯗꯛ ꯑꯩ ꯇꯣꯛꯄ ꯂꯣꯀꯦꯁꯟꯗꯨ ꯑꯩ ꯂꯩꯐꯝꯒ ꯂꯣꯀꯦꯁꯟꯗꯨ ꯂꯥꯞꯄ ꯑꯗꯨ ꯑꯣꯏꯔꯁꯨ ꯃꯣꯏꯗꯣ ꯀꯦꯞ ꯐꯦꯁꯤꯂꯤꯇꯤꯁꯇꯤ ꯄꯤꯗꯕ
ꯆꯍꯤ ꯀꯌꯥ ꯁꯨꯔꯕꯅꯣ ꯅꯪ ꯊꯕꯛ ꯇꯧꯕ ꯃꯉꯥ ꯑꯗꯨꯗꯤ ꯀꯨꯏꯌꯦꯅ ꯄꯩꯁꯥ ꯌꯥꯝ ꯄꯥꯏꯔꯝꯅꯤ
ꯁꯦꯚꯤꯡ ꯑꯦꯀꯥꯎꯟꯀ ꯌꯥꯝ ꯌꯥꯝ ꯌꯥꯝꯃꯒꯅꯤ
ꯂꯣꯏ ꯖꯤꯔꯣ ꯇꯥꯔꯦ
ꯎꯝ ꯐꯖꯅ ꯇꯥꯜꯂꯣ ꯐꯖꯅ ꯁꯤꯚꯤꯡ ꯐꯖꯅ ꯇꯧꯋꯣ
ꯈꯪꯗꯦꯅꯦ ꯁꯤꯗꯗꯤ ꯁꯨꯝ ꯋꯥꯅ ꯇꯥꯜꯂꯁꯨ ꯄꯥꯡꯊꯣꯛ ꯇꯥꯕꯤꯟꯅ
ꯈꯔ ꯃꯦꯅꯦꯖ ꯇꯧꯕ ꯍꯩꯔꯦ ꯑꯗꯨꯝ ꯌꯥꯝꯕꯅꯤꯅ ꯃꯦꯅꯦꯖ ꯇꯧꯕꯗ ꯂꯩꯔꯦꯗꯀꯣ
ꯍꯣꯏ ꯑꯗꯨꯕꯨꯗꯤ ꯆꯨꯝꯕ ꯁꯦꯕꯤꯡ ꯍꯥꯏꯕꯁꯦ ꯌꯥꯝ ꯊꯣꯛꯄ ꯉꯝꯗꯦ
ꯑꯗꯨꯗꯤ ꯃꯤ ꯃꯤꯗ ꯂꯩꯔꯦꯗ
ꯑ
ꯃꯤ ꯃꯤꯗ ꯄꯣꯂꯦꯁꯦꯡꯕꯅꯦ
ꯁꯤ ꯗꯤ ꯊꯝꯍꯧꯔꯒꯦꯅ ꯊꯝꯃꯒꯦ ꯏꯃꯥꯔꯖꯦꯟꯁꯤ ꯑꯃ ꯑꯅꯤ ꯂꯛꯄ
ꯃꯄꯥꯟꯗ ꯑꯃꯨꯛ ꯆꯠꯄꯅ ꯐꯔꯦ
ꯃꯄꯥꯟꯗ ꯂꯩꯔ ꯑꯗꯨꯝ ꯐꯖꯅ ꯇꯥꯜꯂꯗꯤ ꯑꯗꯨꯝ ꯌꯥꯕꯅꯤꯅ
ꯑꯩꯈꯣꯏꯒꯤ ꯀꯔꯦꯟꯁꯤꯗꯤ ꯚꯦꯂꯨ ꯌꯥꯝꯅ ꯀꯩꯅꯣ ꯇꯧꯔꯅꯤꯅ ꯃꯄꯥꯟ ꯆꯠꯂꯒ ꯃꯄꯥꯟꯗ ꯂꯩꯅ ꯂꯩꯅ ꯑꯩꯈꯣꯏꯒꯤ ꯀꯔꯦꯟꯁꯤꯗꯨ ꯀꯟꯚꯥꯔꯠ ꯇꯧꯔꯒ ꯇꯧꯔꯕꯨꯗꯤ ꯌꯥꯏ ꯑꯗꯨ ꯑꯣꯏꯔꯗꯤ
ꯅꯪ ꯅꯪ ꯅꯪ ꯃꯄꯥꯟ ꯅꯥꯏ ꯔꯤꯁꯤ ꯀ ꯃꯄꯥꯟ ꯍꯥꯏꯔꯤꯁꯦ ꯑꯥꯗꯔꯣꯕ
ꯑꯥꯎꯁꯥꯏ ꯃꯅꯤꯄꯨꯔꯒꯤ ꯋꯥꯔꯤꯔꯤ
ꯑꯣ ꯑꯣ
ꯑꯗꯨꯒ ꯑꯃꯨ ꯑꯩꯅ ꯍꯥꯏꯔꯤꯁꯤ ꯑꯥꯎꯠꯁꯥꯏꯠ ꯏꯟꯗꯤꯌꯥꯒꯤ ꯍꯥꯏꯕ
ꯀꯔꯤ ꯀꯔꯤ ꯇꯧꯔꯤꯒꯦ ꯍꯧꯖꯤꯛ
ꯆꯧꯗꯅ
ꯀꯩꯅꯣ ꯊꯕꯛ ꯇꯧꯕ ꯃꯈꯣꯟ ꯇꯥꯕꯒꯨꯝꯒꯨꯝꯕ
ꯀꯔꯄꯦꯠ ꯀꯄꯦꯠ ꯐ ꯂ ꯂꯩꯕ
ꯎꯝ
ꯑꯩꯈꯣꯏ ꯌꯥꯝ ꯀꯟꯕ꯭ꯔꯣ
ꯌꯥꯝꯅꯤ ꯀꯟꯉꯦꯗ ꯑꯗꯨꯝ ꯊꯕꯛ ꯌꯥꯝ ꯕꯤꯖꯤ ꯑꯣꯏꯕ ꯃꯥꯟꯕꯗꯣ ꯅꯣꯏ ꯅꯣꯏ ꯅꯣꯏ ꯅꯪ ꯂꯩꯃꯤꯟꯅꯕ ꯃꯤꯁꯤꯡꯗꯤ ꯂꯩꯇꯕ꯭ꯔꯣ ꯍꯧꯖꯤꯛ
ꯃꯣꯏꯇ ꯀ ꯌꯦ ꯑꯥꯟꯅ ꯄꯨꯡ ꯃꯉꯗꯔ
ꯍꯧꯖꯤꯛꯇꯤ ꯅꯥꯊꯟꯇ ꯂꯩꯕ ꯑꯗꯨꯗꯤ
ꯍꯣꯏ ꯂꯥꯛ ꯆ ꯆꯗ ꯇ ꯃꯅ
ꯅꯗꯤ ꯅꯪꯗꯤ ꯅꯪꯗꯤ ꯍꯤꯟꯗꯤ ꯍꯩꯔꯕꯣ ꯂꯣꯏꯅ ꯅꯣꯏꯗꯤ ꯐꯖꯅ ꯐꯖꯅ ꯐꯖꯅ ꯉꯥꯡꯕ ꯍꯩꯔꯝꯅꯤꯀꯣ
ꯑ ꯉ ꯑꯃ ꯍꯇ ꯇ ꯇꯒ ꯌꯥꯝꯅꯉꯥꯏ
ꯏꯆꯦ ꯌꯥꯝ ꯂꯨꯦ ꯀꯔꯤꯒꯤꯅꯣ ꯈꯪꯗꯦ
ꯎꯝ ꯉꯉꯥꯡꯒꯤꯄꯅꯤꯅ
ꯑꯗꯨꯝ ꯅꯨꯡꯇꯤꯒꯤ ꯉꯥꯡꯅꯕ ꯃꯤ ꯂꯩꯇꯕ